ꯀꯥꯟ ꯑꯃꯨꯛꯀ ꯆꯠꯈ꯭ꯔꯕꯅꯦ
ꯅꯪ ꯊꯕꯛ ꯂꯩꯕ꯭ꯔꯣ
ꯑꯩꯗꯤ ꯊꯕꯛ ꯂꯩꯇꯦ ꯑꯁꯦꯡꯒꯤꯗꯤ ꯂꯥꯏꯔꯤꯛꯇꯤ ꯄꯥꯅꯤꯡꯉꯥꯏ ꯃꯌꯥꯝ ꯂꯩꯌꯦꯕ ꯑꯗꯨ ꯂꯥꯏꯔꯤꯛ ꯄꯥꯅꯤꯡꯗꯕꯤꯗ ꯑꯗꯨꯝ ꯍꯤꯞꯄꯒ ꯂꯩꯕ ꯑꯩꯅ
ꯑꯣ ꯅꯣꯏ ꯍꯣꯁꯇꯦꯜꯗꯤ ꯑꯗꯨꯝ ꯀꯥ ꯑꯃꯗ ꯃꯤ ꯑꯃ ꯑꯃ ꯂꯩꯍꯥꯟꯕ꯭ꯔꯣ ꯃꯤ ꯑꯅꯤ ꯂꯩꯍꯟꯕ꯭ꯔꯣ
ꯑꯩ ꯑꯩꯒꯤꯗꯃꯛꯇꯤ ꯑꯩ ꯏꯊꯟꯇ ꯂꯩꯌꯦ
ꯑꯁ ꯌꯥꯝ ꯐꯩꯅꯦ ꯑꯗꯨ ꯀꯥ ꯑꯍꯥꯡꯕ ꯌꯥꯝ ꯂꯩꯕꯩꯔꯣ
ꯎꯝ ꯅꯠꯇꯦ ꯑꯩꯗꯤ ꯑꯩꯗꯤ ꯍꯧꯖꯤꯛꯁꯦ ꯒꯦꯁ ꯍꯥꯎꯁꯇ ꯂꯩꯌꯦꯕꯀꯣ
ꯑꯥ ꯑꯣ ꯑꯗꯨ ꯄꯩꯁꯥꯗꯤ ꯀꯩꯅꯣ ꯍꯣꯁꯇꯦꯜ ꯔꯨꯝ ꯂꯩꯇꯕꯒꯤꯔꯥ ꯀꯔꯤꯒꯤꯔꯥ
ꯑꯁꯤꯗꯗꯤ ꯑꯩꯒꯤ ꯀꯦꯝꯄꯁꯇꯗꯤ ꯍꯣꯁꯇꯦꯜ ꯂꯩꯇꯦꯕ ꯑꯩꯅ ꯍꯣꯁꯇꯦꯜ ꯂꯩꯒꯦ ꯍꯥꯏꯔꯗꯤ ꯑꯁꯤꯗꯒꯤ ꯈꯔ ꯂꯥꯞ ꯄꯒ ꯆꯠꯂꯒ ꯂꯩꯗꯣꯏꯅꯦꯕꯀꯣ
ꯑꯥ ꯑꯥ
ꯒꯦ
ꯒꯦꯁ ꯍꯥꯎꯁꯇꯗꯤ ꯃꯤ ꯌꯥꯝ ꯂꯩꯕ꯭ꯔꯣ ꯀꯃꯥꯏꯅ ꯇꯧꯒꯦ
ꯃꯤ ꯌꯥꯝ ꯂꯩꯇꯦ ꯅꯨꯃꯤꯠ ꯅꯨꯃꯤꯠ ꯇꯣ ꯅꯨꯃꯤꯠ ꯅꯨꯃꯤꯠꯀꯤ ꯄꯣꯜꯂꯦ
ꯅꯨꯃꯤꯠꯇꯗꯤ ꯃꯔꯛ ꯃꯔꯛꯇꯗꯤ ꯃꯤ ꯃꯌꯥꯝ ꯂꯥꯛꯄ ꯅꯨꯃꯤꯠꯁꯨ ꯂꯩꯌꯦ ꯃꯤ ꯃꯔꯛ ꯃꯔꯛꯇꯗꯤ ꯀꯅꯥꯝꯇꯁꯨ ꯂꯥꯛꯇꯕ ꯅꯨꯃꯤꯠ ꯂꯩꯕꯅꯦ
ꯎꯝ ꯑꯗꯣ ꯅꯪ ꯍꯧꯖꯤꯛ ꯅꯪꯗꯤ ꯑꯗꯨꯝ ꯀꯨꯏꯅ ꯂꯩꯈ꯭ꯔꯕꯣ ꯑꯗꯨꯗ ꯒꯦꯁ ꯍꯥꯎꯁꯇ ꯉꯥꯛꯇ ꯑꯗꯨꯝ ꯂꯩꯔꯕꯣ ꯊꯥꯒꯤ ꯄꯤꯔꯕꯅꯤꯅꯦꯀꯣ ꯄꯩꯁꯥꯗꯤ
ꯑꯣ ꯑꯩꯒꯤ ꯑꯣ ꯑꯩꯗꯤ ꯃꯄꯥꯟꯗꯒꯤ ꯂꯥꯛꯄꯒꯤ ꯑꯩꯗꯤ ꯇꯝꯃꯛꯇꯗꯤ ꯫ ꯃꯣꯏꯅ ꯁꯦꯝꯕꯤꯌꯦ
ꯑꯣ ꯐꯩꯌꯦꯅꯦꯀꯣ ꯑꯗꯨꯃꯥꯏꯅ ꯇꯧꯕꯤꯔꯗꯤ ꯫
ꯎꯝ
ꯅꯨꯡꯉꯥꯏ ꯅꯨꯡꯉꯥꯏ ꯅꯨꯡꯉꯥꯏꯔꯝꯅꯤꯗ ꯂꯩꯕꯀꯣ
ꯅꯨꯡꯉꯥꯏꯕꯨꯗꯤ ꯅꯨꯡꯉꯥꯏꯌꯦ ꯍꯣꯏ
ꯑꯗꯣ ꯃꯣꯏꯗꯣ ꯀꯔꯤ ꯉꯥꯡꯕ꯭ꯔꯣ ꯍꯤꯟꯗꯤ ꯑꯗꯨꯝ ꯉꯥꯡꯕ꯭ꯔꯣ ꯂꯥꯏꯔꯤꯛ ꯇꯝꯕꯗꯤ ꯏꯪꯂꯤꯁꯀꯨꯝꯕ
ꯏꯪꯂꯤꯁ ꯈꯥꯛꯗ ꯉꯥꯡꯉꯦ ꯏꯪꯂꯤꯁ ꯉꯥꯡꯉꯦ ꯑꯗꯨꯒ ꯃꯂꯥꯌꯥꯂꯝ ꯉꯥꯡꯉꯦꯕꯀꯣ ꯃꯂꯥꯌꯥꯂꯝ ꯑꯝꯇ ꯈꯪꯗꯦ ꯑꯩꯗꯤ ꯑꯗꯨꯒꯤ ꯫ ꯃꯂꯥꯏꯌꯥꯂꯥꯝ ꯈꯪꯗꯕꯅꯤꯅ ꯃꯣꯏꯅ ꯑꯗꯨꯝ ꯍꯥꯏꯗꯤ ꯅꯪꯅ ꯑꯦꯛꯁꯇ꯭ꯔꯥ ꯀ꯭ꯂꯥꯁꯀꯨꯝꯕ ꯄꯥꯝꯃꯗꯤ ꯍꯥꯏꯗꯤ ꯑꯃꯨꯛꯀ ꯂꯥꯛꯑꯣ ꯑꯗꯨꯝ ꯍꯥꯏꯌꯦ ꯃꯣꯏꯗꯣ ꯃꯂꯥꯌꯥꯂꯝ ꯉꯥꯡꯕ ꯀꯥꯟꯗꯗꯤ ꯫
ꯌꯥꯝ ꯐꯔꯝꯒꯗꯧ ꯃꯥꯜꯂꯦ ꯃꯣꯏꯁꯦ
ꯐꯩꯌꯦ ꯍꯣꯏ ꯐꯩꯌꯦ ꯑꯩꯈꯣꯏꯅ ꯑꯗꯨꯒ ꯑꯩꯗꯤ ꯋꯥ ꯉꯥꯡꯕ ꯍꯩꯇꯕꯩꯅꯦꯕꯀꯣ ꯃꯤ ꯃꯤ ꯈꯔꯗꯤ ꯃꯤꯒ ꯑꯦꯄ꯭ꯔꯣꯁ ꯇꯧꯕ ꯃꯤ ꯌꯥꯝ ꯍꯩꯕ ꯃꯤ ꯂꯩꯌꯦꯗꯅ ꯑꯗꯨꯒꯨꯝꯕ ꯃꯤꯒꯤꯗꯃꯛꯇꯤ ꯌꯥꯝ ꯀꯥꯟꯅꯒꯅꯤ ꯁꯤꯗ ꯂꯩꯕꯁꯦ
ꯑꯣ ꯌꯥꯝ ꯐꯩꯌꯦ ꯑꯗꯨꯃꯥꯏꯅ ꯀꯩꯅꯣ ꯇꯧꯕꯁꯦ ꯘꯥꯏꯕꯗꯤ ꯃꯄꯥꯟ ꯂꯝꯗ ꯂꯩꯔꯒ ꯑꯗꯨꯃꯥꯏꯅ ꯐꯖꯅ ꯀꯩꯅꯣ ꯉꯥꯝꯃꯤ ꯐꯖꯅ ꯍꯥꯏꯕꯤꯗ꯭ꯔꯗꯤ ꯅꯨꯡꯉꯥꯏꯇꯦ ꯑꯩꯈꯣꯏꯁꯨ ꯂꯩꯕ ꯅꯨꯡꯉꯥꯏꯇꯦꯗꯅ
ꯍꯣꯏ
ꯐꯖ ꯐꯖꯅ ꯀꯧꯕꯤꯔꯒ ꯐꯖ ꯐꯖ ꯉꯥꯡꯕꯤꯔꯗꯤ ꯑꯗꯨꯃꯥꯏꯅ ꯐꯉ ꯍꯥꯏꯕ
ꯎꯝ
ꯑꯗꯨꯝ ꯁꯨꯇꯤꯒꯨꯝꯕꯗꯤ ꯌꯨꯝꯗ ꯑꯗꯨꯝ ꯊꯣꯛꯂꯛꯄ꯭ꯔꯣ ꯀꯃꯥꯏꯅ ꯇꯧꯒꯦ
ꯁꯨꯇꯤꯗ ꯎ ꯊꯣꯛꯂꯛ ꯊꯣꯛꯂꯛꯇꯦ
ꯑꯣ ꯈ꯭ꯔꯤꯁꯃꯥꯁꯀꯨꯝꯕꯁꯨ
ꯎꯝ ꯍꯥꯏꯗꯤ ꯑꯩꯈꯣꯏꯁꯦ ꯏꯃꯥꯟꯅꯕꯤ ꯍꯣꯏꯒꯨꯝꯕꯗ ꯑꯗꯨꯝ ꯂꯩꯌꯦꯕ ꯍꯥꯏꯗꯤ ꯁꯨꯇꯤꯁꯦ ꯀꯨꯏꯅ ꯄꯤꯗꯕꯅꯦꯕ ꯃꯣꯏꯁꯦ ꯑꯗꯨꯒꯤ ꯆꯠꯂꯁꯨ ꯍꯥꯏꯗꯤ ꯚꯔꯁꯨ ꯃꯌꯥꯝ ꯌꯥꯝꯃꯦꯕꯀꯣ
ꯑꯥ
ꯑꯗꯨꯒꯤ
ꯅꯪ ꯅꯪ ꯒ꯭ꯔꯦꯖꯨꯋꯦꯁꯟꯁꯨ ꯑꯗꯨꯗ ꯇꯧꯕ꯭ꯔꯣ
ꯎꯝ ꯅꯠꯇꯦ ꯑꯩꯈꯣꯏ ꯑꯩꯈꯣꯏ ꯑꯗꯣꯝꯗ ꯇꯧꯋꯦ
ꯑꯣ ꯃꯁꯇꯔꯗꯅ ꯑꯗꯨꯗ ꯂꯥꯛꯄ
ꯎꯝ
ꯑꯣ ꯑꯗꯣ ꯄꯤ ꯍꯩꯁ ꯗꯤꯗꯤ ꯑꯗꯨꯗ ꯇꯧꯗꯣꯏꯔ ꯑꯃꯨꯛ
ꯇꯧꯁꯤꯔꯅ ꯈꯜꯂꯦ ꯍꯣꯏ
ꯐꯔꯦꯗꯤ ꯑꯗꯨꯝ ꯇꯧꯕ ꯌꯥꯏ ꯀꯩꯅꯣ ꯅꯠꯇ꯭ꯔꯥ
ꯎꯝ
ꯄꯦ ꯍꯩꯁ ꯗꯤꯕꯨꯗꯤ ꯃꯇꯝꯗꯤ ꯈꯔ ꯂꯧꯔꯅꯤꯀꯣ
ꯍꯣꯏ ꯂꯧꯗꯣꯏꯅꯦ ꯍꯅꯨꯔꯒ ꯊꯣꯛꯂꯛꯇꯣꯏꯅꯦ ꯑꯃꯨꯛꯀ
ꯑꯁ ꯀꯥꯏꯗꯦꯗ ꯍꯧꯖꯤꯛꯀꯥꯟꯗꯤ ꯑꯗꯨꯝ ꯊꯥꯏꯅꯗꯤ ꯂꯥꯏꯔꯤꯛ ꯐꯖ ꯐꯖꯅ ꯇꯝꯅꯗꯕꯒꯤ ꯉꯟ ꯉꯟꯅ ꯌꯨꯝ ꯄꯥꯟꯅꯩꯗꯅ
ꯎꯝ
ꯍꯧꯖꯤꯛꯀꯥꯟꯗꯤ ꯊꯥꯏꯅꯗꯤ ꯆꯍꯤ ꯀꯨꯟ ꯃꯉꯥ ꯀꯨꯟꯇꯔꯨꯛ ꯑꯣꯏꯔꯗꯤ ꯑꯁ ꯂꯩꯁꯥꯕꯤ ꯄꯨꯔꯥ ꯐꯥꯔꯦ ꯅꯌꯨꯝꯄꯥꯟꯕ ꯌꯥꯔꯦ ꯀꯩ ꯀꯥ ꯌꯥꯝ ꯍꯥꯏꯅꯩꯗꯅ
ꯍꯣꯏ ꯃꯣꯏꯅ ꯑꯗꯨꯃꯥꯏꯅ ꯍꯥꯏꯌꯦꯕꯀꯣ ꯁꯤꯗꯁꯨ
ꯎꯝ
ꯃꯣꯏꯗꯤ ꯀꯨꯟ ꯇꯔꯨꯛꯀꯨꯝꯕ ꯀꯨꯟ ꯃꯉꯥꯒꯨꯝꯕ ꯑꯣꯏꯔꯗꯤ ꯌꯨꯝ ꯄꯥꯟꯕ ꯃꯇꯝ ꯂꯩ ꯑꯣꯏ ꯑꯣꯏꯔꯦ ꯑꯗꯨꯒ ꯍꯧꯔꯦꯟ ꯀꯨꯟ ꯑ ꯇꯣꯏꯟꯇꯤ ꯑꯩꯠ ꯇꯣꯏꯟꯇꯤ ꯅꯥꯏꯟꯒꯨꯝꯕ ꯀꯩꯅꯣ ꯇꯧꯔꯗꯤ ꯑꯥ ꯑꯩꯗꯤ ꯌꯥꯝꯅ ꯀꯃꯥꯏ ꯍꯗꯣꯏꯅꯣ ꯃꯣꯏꯅ ꯑꯗꯨꯃꯥꯏꯅ ꯍꯥꯏꯌꯦ ꯀꯣꯜ ꯀꯤ ꯇꯣꯜ ꯑꯣꯏꯈ꯭ꯔꯦ ꯍꯥꯏꯅ
ꯑ ꯑꯗꯨꯃꯥꯏꯅ ꯍꯥꯏꯅꯕꯅꯦ ꯍꯧꯖꯤꯛ
ꯍꯥꯏꯌꯦꯕ
ꯍꯧꯖꯤꯛ ꯑꯁꯤꯗꯁꯨ ꯑꯗꯨꯝ ꯍꯥꯏꯅꯩ ꯍꯧꯖꯤꯛꯄꯨꯗꯤ ꯈꯔ ꯐꯔꯦꯀꯣ ꯆꯍꯤ ꯀꯨꯟꯊ꯭ꯔꯥꯃꯨꯛ ꯀꯨꯟ ꯊ꯭ꯔꯥ ꯑ ꯊꯥꯔꯇꯤ ꯋꯥꯟꯒꯨꯝꯕ ꯌꯧꯔꯗꯤ ꯑꯗꯨꯝ ꯑꯗꯨꯝ ꯍꯥꯏꯔꯛꯑꯒꯦꯕ ꯍꯧꯖꯤꯛꯇꯤ ꯀꯨꯟꯃꯉꯥ ꯀꯨꯟꯇꯔꯨꯛꯇ ꯍꯥꯏꯅꯗ꯭ꯔꯦ ꯑꯃꯨꯛ
ꯎꯝ ꯑꯩꯅ ꯑꯗꯨꯃꯥꯏꯅ ꯍꯥꯏꯕꯅꯦ ꯑꯈꯣꯏꯗꯗꯤ ꯑꯗꯨꯒꯨꯝꯕ ꯑ ꯇꯣꯏꯟꯇꯤ ꯐꯥꯏꯚ ꯇꯣꯏꯟꯇꯤ ꯁꯤꯛꯁꯇꯗꯤ ꯑꯈꯣꯏꯗꯤ ꯌꯥꯝ ꯑꯉꯥꯡ ꯑꯣꯏꯌꯦꯅ ꯈꯜꯂꯦ ꯑꯩꯈꯣꯏ ꯑꯩꯅ ꯍꯥꯏꯕ ꯀꯣ
ꯑꯣ ꯃꯣꯏꯔꯣꯝ ꯁꯥꯏꯠꯇꯨꯗꯣ ꯈꯔꯗꯤ ꯉꯟꯒꯅꯗꯤ ꯄꯥꯟ
ꯎꯝ ꯑꯗꯨꯒ ꯍꯟ ꯎꯝ ꯃꯣꯏ ꯃꯣꯏꯗꯤ ꯁꯨ ꯑꯗꯨꯃꯥꯏꯅ ꯍꯥꯏꯌꯦ ꯍꯟꯗꯛꯇꯤ ꯈꯔꯕꯨꯗꯤ ꯑꯗꯨꯒꯨꯝꯕ ꯇꯧꯕꯁꯦ ꯈꯔꯕꯨꯗꯤ ꯐꯔꯦ ꯍꯥꯏꯌꯦ
ꯑ ꯇꯧꯕꯅꯦ ꯍꯥꯟꯅꯗꯒꯤ ꯑꯗꯨꯃꯥꯏ ꯃꯣꯏꯗꯤꯒꯣ ꯆꯍꯤ ꯀꯩꯅꯣ ꯇꯣꯏꯟꯇꯤ ꯌꯧꯗ꯭ꯔꯤꯉꯩꯗꯩ ꯀꯨꯟ ꯌꯧꯗ꯭ꯔꯤꯉꯩꯗꯒꯤ ꯑꯗꯨꯝꯃꯥꯏꯟ ꯇꯧꯕꯅꯦ ꯌꯨꯝ ꯄꯥꯟꯕ ꯈꯣꯠ ꯄ ꯑꯗꯣ ꯍꯧꯖꯤꯛꯇꯤ ꯈꯔ ꯐꯔꯕꯅꯦ ꯍꯥꯏꯕꯗꯤ ꯂꯥꯏꯔꯤꯛ ꯇꯝꯃꯉꯛꯄꯒꯤ ꯂꯥꯏꯔꯤꯛ ꯈꯪꯉꯛꯄꯒꯤꯒꯣ
ꯎꯝ
ꯑꯗꯨꯃꯥꯏꯅ ꯏꯗꯨꯀꯦꯠ ꯇꯧꯅꯔꯕꯅꯤꯅ ꯑꯗꯨꯝ ꯈꯔ ꯍꯟꯊꯔꯅꯤꯗ ꯑꯗꯨꯝ
ꯍꯣꯏ ꯑꯗꯨ ꯋꯥꯇꯔ ꯀꯦꯔꯦꯂꯥꯗꯤ ꯂꯤꯇ꯭ꯔꯦꯁꯤ ꯔꯦꯠꯁꯨ ꯌꯥꯝ ꯋꯥꯡꯉꯦ ꯑꯗꯨꯒ ꯅꯨꯞ ꯄꯤ ꯃꯌꯥꯝꯅꯦ ꯃꯣꯏꯅ ꯊꯕꯥꯛ ꯇꯧꯕꯗꯣ ꯑꯣꯐꯤꯁ ꯆꯠꯄ ꯈꯨꯗꯤꯡꯒꯤ ꯃꯐꯝ ꯈꯨꯗꯤꯡꯒꯤ ꯅꯨꯄꯤ ꯈꯛꯇꯅꯦ ꯃꯣꯏꯗꯣ
ꯎꯝ ꯑꯁ ꯅꯨꯡꯉꯥꯏꯔꯝꯅꯤꯗ ꯑꯗꯨ ꯁꯥꯕꯗꯤ ꯀꯃꯥꯏꯟ ꯇꯧꯒꯦ ꯏꯪꯕ꯭ꯔꯣ ꯁꯕ꯭ꯔꯣ ꯑꯁ ꯐꯦꯟ ꯂꯩꯕ꯭ꯔꯣ ꯑ ꯑꯦꯁꯤ ꯊꯝꯕ꯭ꯔꯣ ꯅꯣꯏꯒꯤꯗꯣ
ꯑꯩꯁꯤ ꯊꯝꯗꯦ
ꯑꯣ ꯐꯦꯟꯅ ꯑꯗꯨꯝ ꯌꯥꯕ꯭ꯔꯣ ꯂꯩꯕꯨꯗꯤ
ꯑꯣ ꯑꯗꯨ ꯑꯩꯒꯤ ꯀꯥꯀꯥꯗꯤ ꯍꯥꯏꯗꯤ ꯎꯝ ꯃꯣꯏꯒꯤ ꯃꯣꯏꯒꯤ ꯌꯨꯝꯒꯤ ꯏꯁꯇꯥꯜꯁꯤꯡꯗꯣ ꯍꯥꯏꯗꯤ ꯀꯃꯥꯏ ꯍꯥꯏꯗꯣꯏꯅꯣ ꯎꯝ ꯎ ꯄꯥꯝꯕꯤ ꯃꯌꯥꯝ ꯂꯩꯌꯦꯕ ꯃꯣꯏꯒꯤ ꯑꯣ ꯌꯨꯝ ꯃꯅꯥꯛꯇ ꯀꯣ ꯀꯣꯏꯁꯤꯜꯂꯒ ꯎ ꯃꯌꯥꯝꯗꯨꯅ
ꯑ ꯑ
ꯑꯗꯨꯃꯥꯏꯅ ꯂꯩꯌꯦ ꯑꯗꯨꯒꯤ ꯈꯔꯕꯨꯗꯤ ꯑꯗꯨꯝ ꯌꯥꯏ ꯀꯥꯗ ꯂꯩꯕ ꯀꯥꯟꯗꯗꯤ ꯃꯄꯥꯟ ꯊꯣꯛꯄ ꯀꯥꯟꯗꯗꯤ ꯑꯁ ꯉꯝꯗꯦ ꯑꯗꯨꯕꯨ
ꯎꯝ ꯑꯁꯤꯗꯗꯤ ꯑꯁ ꯑꯗꯨꯝ ꯀꯥꯃꯅꯨꯡ ꯂꯩꯔꯗꯤ ꯐꯦꯟ ꯊꯥꯗ꯭ꯔꯁꯨ ꯑꯗꯨꯝ ꯂꯩꯕ ꯉꯝꯃꯦꯕ ꯁꯥꯔꯁꯨ ꯑꯦ ꯁꯥ ꯁꯥꯔꯁꯨ ꯍꯣꯏ ꯑꯗꯨ ꯑꯗꯨ ꯑꯥ ꯃꯄꯥꯥꯟꯂꯝꯒꯤ ꯈꯨꯠꯁꯥꯗꯨꯗꯤ ꯑꯁ ꯑꯩꯅ ꯅꯍꯥꯟ ꯂꯩꯕ ꯀꯥꯟꯗ ꯅꯨꯃꯤꯠ ꯑꯅꯤ ꯑꯍꯨꯝ ꯈꯛꯇ ꯑꯗꯨꯝ ꯀꯣꯏꯕ ꯂꯥꯛꯄꯒꯤꯀꯣ ꯂꯩ ꯃꯁꯦ ꯑꯩꯗꯤ ꯑꯩꯁ ꯍꯨꯃꯥꯡꯒ ꯑꯗꯨꯝ ꯇꯨꯝꯃꯤꯟꯅꯩꯑꯦꯅꯦ ꯍꯨꯃꯥꯡꯖꯨꯔꯨꯔꯨ ꯐꯦꯟ ꯊꯥꯕꯗ ꯐꯦꯟ ꯆꯪꯗꯦꯕ ꯑꯗꯨꯒꯤ ꯑꯩ ꯑꯩꯗꯣ ꯁꯤꯅ ꯀꯨꯏꯅ ꯂꯩꯔꯗꯤ ꯌꯔꯥꯔꯣꯏꯅ ꯇꯧꯕ ꯑꯦꯁꯤꯖꯨ ꯂꯩꯇꯕꯒꯤꯀꯣ
ꯑꯗꯨ ꯑꯦ ꯁꯤ ꯂꯩꯔꯗꯤ ꯅꯨꯡꯉꯥꯏꯒꯗꯧ ꯃꯥꯜꯂꯦ
ꯍꯣꯏ ꯑꯗꯣ ꯀꯩꯅꯣ ꯇꯧꯕꯅꯦ ꯑꯩꯈꯣꯏꯅ ꯑꯩꯁꯨ ꯑꯍꯥꯟꯕ ꯂꯥꯛꯄ ꯀꯥꯟꯗꯗꯤ ꯑꯗꯨꯃꯥꯏꯅ ꯇꯧꯋꯦꯕꯀꯣ
ꯑꯥ
ꯑꯗꯨꯒ ꯀꯨꯏꯅ ꯀꯨꯏꯅ ꯂꯩꯔꯒ ꯈꯔ ꯈꯔ ꯑꯗꯨꯝ ꯐꯥ ꯐꯔꯛꯑꯦ
ꯑ ꯍꯣꯏ ꯍꯥꯏꯕꯗꯤ ꯍꯥꯏꯕꯗꯤ ꯑꯥꯗꯒꯤ ꯏꯪꯉꯒ ꯑ ꯅꯠꯇꯦ ꯌꯥꯝ ꯁꯥꯕ ꯁꯣꯝꯗ ꯂꯩꯔꯛꯇꯕꯒꯤ ꯑꯗꯨꯝ ꯈꯨꯗꯛꯇ ꯀꯩꯅꯣ ꯂꯩꯔꯛꯄꯒꯤ ꯋꯥꯕꯗꯣ ꯑꯗꯨꯃꯥꯏ ꯍ ꯑꯗꯨꯃꯥꯏ ꯇꯧꯕꯗꯤ ꯑꯣꯏꯔꯝꯅꯤ ꯑꯗꯨ ꯑꯣꯏꯔꯁꯨ ꯑꯩꯒꯤꯗꯃꯛꯇꯤ ꯌꯥꯝ ꯋꯥꯈ꯭ꯔꯕꯗꯣ ꯍꯥꯏꯕꯗꯤ ꯃꯄꯥꯟꯗ ꯃꯣꯜꯒꯨꯝꯕꯗ ꯆꯠꯂꯗꯤ ꯈꯔ ꯐꯩꯀꯣ ꯑ‌ꯦꯁꯤ ꯉꯥꯛꯇ ꯑꯣꯏꯕꯒꯤ
ꯍꯣꯏ
ꯅꯠꯇꯕꯅꯤꯗ ꯑꯁ ꯆꯠꯂꯗꯤ ꯐꯩ ꯑꯩꯗꯣ ꯋꯥꯕꯁꯤ ꯋꯥꯕꯁꯤ ꯍꯥꯅꯤꯡꯕꯁꯤꯗꯤ ꯀꯣꯏꯕ ꯈꯣꯠꯄꯩꯗꯤ ꯌꯥꯏꯌꯦ ꯑꯗꯣ ꯑꯩꯗꯤ ꯁꯨꯡꯂꯩ ꯂꯩꯔꯣꯏꯅ ꯍꯥꯏꯒ‍꯭ꯔꯕꯅꯦ ꯅꯣꯛꯅꯤꯡꯕꯅꯦ
ꯑꯗꯨꯝ ꯂꯩꯔꯗꯤ ꯑꯗꯨꯝ ꯐꯔꯅꯤꯗ
ꯑꯥ ꯑꯥ ꯑꯗꯨꯃꯥꯏꯅꯗꯤ ꯍꯥꯏꯌꯦ ꯃꯤ ꯂꯣꯏꯅꯗꯤ
ꯑꯗꯨ ꯅꯪꯗꯤ ꯀꯩꯗꯧꯔꯒ ꯂꯩꯒꯦ ꯍꯥꯏ ꯂꯔꯤꯛ ꯇꯝꯕꯒ ꯂꯣꯏꯔꯕ ꯅꯠꯇ꯭ꯔꯒ ꯅꯪꯁꯨ ꯀꯣꯂꯦꯖ ꯆꯠꯂꯤꯕ꯭ꯔꯥ
ꯑꯩ ꯑꯩꯁꯨ ꯀꯣꯂꯦꯖ ꯂꯣꯏꯔꯦ ꯏꯟꯇꯔꯟ ꯍꯟꯗꯛꯅ ꯂꯣꯏꯕꯅꯦ ꯗꯨꯏ ꯂꯣꯏꯔꯒ ꯍꯧꯖꯤꯛ ꯌꯨꯝꯗ ꯂꯩꯌꯦꯕ
ꯎꯝ
ꯑꯗꯨꯝ ꯑꯦꯛꯖꯥꯝꯒꯨꯝꯕ ꯊꯥꯁꯤꯔꯥ ꯇꯧꯔꯒ ꯂꯩꯕ
ꯐꯩꯌꯦ ꯑꯦꯛꯖꯥꯝ ꯊꯥꯕꯗꯣ ꯑꯩꯗꯤ ꯂꯣꯏꯔꯤꯛ ꯄꯥꯅꯤꯡꯗꯕ ꯑꯦꯛꯖꯥꯝ ꯊꯥꯅꯤꯡꯗꯦꯕ
ꯑꯩꯁꯦ ꯂꯩ ꯄꯥꯋꯦ ꯌꯥꯝ ꯇꯟꯈ꯭ꯔꯦꯗ ꯍꯥꯏꯕꯗꯤ ꯀꯣꯛꯁꯨ ꯌꯥꯗ꯭ꯔꯦꯕ ꯍꯥꯏꯕꯗꯤ ꯄꯥꯔꯛꯇꯕꯒꯤ ꯑꯗꯨꯝ ꯀꯩꯅꯣ ꯇꯧ ꯗꯤꯐꯤꯅꯤꯁꯟꯒꯨꯝꯕ ꯑꯗꯨꯝ ꯈꯤꯇꯪ ꯑꯣꯏꯔꯁꯨ ꯈꯪꯕꯗꯣ ꯑꯗꯨꯝ ꯀꯥꯎꯊꯣꯛꯑꯦꯕ ꯍꯥꯟꯗ꯭ꯔꯦ
ꯑꯗꯨꯅꯦ ꯑꯩꯁꯨ ꯑꯗꯨꯃꯥꯏꯅ ꯇꯧꯋꯦ ꯍꯥꯏꯕ
ꯑꯉꯥꯡ ꯑꯣꯏꯔꯤꯉꯩꯗꯗꯤ ꯀꯩꯅꯣ ꯇꯧꯋꯦꯗꯅ ꯑꯉꯥꯡꯒꯤ ꯀ꯭ꯂꯥꯁ ꯏꯂꯚꯦꯟ ꯇꯨꯋꯦꯜꯕ ꯀꯨꯝꯕꯩꯗꯤ ꯀꯣꯛꯇꯣ ꯌꯥꯝ ꯐꯩꯗꯅ
ꯑꯝ ꯍꯥꯏꯗꯤ ꯄꯥꯔꯁꯨ ꯈꯔ ꯒ꯭ꯌꯥꯟ ꯇꯥꯕꯗꯣ ꯑꯗꯨꯒ ꯑꯗꯨꯝ ꯈꯔ ꯏꯕ ꯅꯨꯡꯉꯥꯏꯒꯅꯦꯕ ꯑꯗꯨꯕꯨ ꯍꯟꯗꯛꯇꯤ ꯂꯩꯔꯛ ꯁꯨꯡ ꯄꯥꯗ꯭ꯔꯕꯒꯤ ꯑꯩꯁꯨ ꯑꯗꯨꯃꯥꯏꯅ ꯇꯧꯕꯅꯦ
ꯍꯥꯏꯗꯤ ꯕ꯭ꯔꯦꯟꯁꯨ ꯌꯥꯗꯦ ꯀꯣꯛꯁꯨ ꯌꯥꯗꯦ ꯀꯥꯎꯒꯟꯕꯗꯣ
ꯎꯝ
ꯗꯨꯃꯥꯏ ꯇꯧꯈ꯭ꯔꯦ ꯑꯩꯁꯨ
ꯑꯗꯨꯃꯥꯏ ꯇꯧꯋꯦ ꯑꯩꯁꯨ
ꯑꯁ ꯍꯥꯟꯅ ꯒ꯭ꯔꯥꯁ ꯀꯩꯅꯣ ꯃꯇꯝꯗꯗꯤ ꯑꯗꯨꯝ ꯀꯥꯎꯕꯤꯕꯗꯣ ꯑꯗꯨꯝ ꯄꯥ ꯄꯥꯕ ꯀꯥꯟꯗ ꯏꯁꯀꯨꯝꯕ ꯗꯥꯜꯀꯨꯝꯕꯁꯨ ꯃꯤꯛꯁ ꯇꯧꯕ ꯄꯥꯈꯪꯗꯦꯕ ꯑꯗꯨꯒꯤ ꯍꯧꯖꯤꯛꯇꯤ ꯑꯩꯁ ꯑꯗꯨ ꯂꯥꯏꯅꯤ ꯁꯦꯟꯇꯦꯟꯁ ꯑꯃ ꯐꯥꯎ ꯋꯥꯔꯗ ꯃꯤꯅꯤꯡ ꯐꯥꯎ ꯍꯥꯏꯗꯤ ꯏꯪꯂꯤꯁꯀꯨꯝꯕꯁꯨ ꯈꯔ ꯂꯨꯕ ꯈꯔ ꯂꯩꯗꯅ
ꯍꯣꯏ ꯍꯣꯏ
ꯑꯗꯨꯒꯨꯝꯕ ꯈꯪꯒꯦꯅ ꯑ ꯐꯣꯟꯗ ꯗꯤꯛꯁꯅꯔꯤꯒꯨꯝꯕꯗ ꯌꯦꯡꯒꯦ ꯒꯨꯒꯜꯒꯨꯝꯕꯗ ꯌꯦꯡꯉꯦ ꯆꯪꯕꯗꯣ ꯍꯧꯖꯤꯛ ꯈꯪꯍꯧꯔꯅꯤꯗꯅ ꯉꯥꯏꯍꯥ ꯂꯩꯔꯗꯤ ꯀꯥꯎꯈ꯭ꯔꯅꯤꯕ ꯑꯗꯨꯃꯥꯏꯅ ꯇꯧꯋꯦ ꯑꯩꯗꯤ ꯍꯦꯟ ꯍꯦꯟꯃꯟꯈ꯭ꯔꯦꯕ ꯑꯩꯗꯣ ꯀꯣꯛ ꯌꯥꯗꯕꯁꯦ ꯍꯦꯟꯃꯟꯈ꯭ꯔꯕꯒꯤ ꯁꯥꯎꯟꯅꯤꯡꯕꯗꯣ ꯏꯊꯟꯇ
ꯑꯗꯨꯅꯦ ꯑꯆꯨꯒ ꯂꯥꯏꯔꯤꯛꯁꯨ ꯁꯨꯡꯄ ꯄꯥꯅꯤꯡꯗꯦ ꯈꯪꯗ꯭ꯔꯗꯤ ꯄꯥꯒꯦ ꯇꯧꯗꯦ ꯄꯥꯒꯦ ꯍꯥꯏꯁꯨ ꯈꯟꯁꯨ ꯈꯟꯗꯦꯕ꯫ ꯍꯩꯇꯕꯅꯤꯅ ꯑꯗꯨꯝ꯫ ꯍꯩꯔꯔꯣꯏ ꯈꯟꯖꯥꯞ ꯈꯟꯖꯥꯔ ꯈꯪꯗꯦ꯫
ꯑꯁꯦꯡꯕ ꯑꯁ ꯎꯄꯥꯏ ꯁꯨꯡ ꯂꯩ ꯂꯩꯇ꯭ꯔꯦ ꯇꯧꯔꯤꯁꯦ꯫ ꯒ꯭ꯌꯥꯟ ꯇꯥꯗ꯭ꯔꯦ ꯅꯪ ꯀꯩꯅꯣ ꯉꯁꯤꯗꯤ ꯁꯨꯇꯤ ꯑꯣꯏꯕ꯭ꯔꯥ ꯀꯃꯥꯏ ꯇꯧꯒꯦ꯫
ꯎꯝ ꯑꯩꯈꯣꯏꯗꯤ ꯀ꯭ꯂꯥꯁ ꯆꯠꯇꯦ꯫
ꯀ꯭ꯂꯥꯁ ꯆꯠꯇꯦ ꯍꯥꯏꯕꯗꯤ꯫
ꯍꯥꯏꯗꯤ ꯑꯩꯈꯣꯏꯗꯤ꯫ ꯑꯣ ꯅꯠꯇꯦ ꯋꯦꯠꯅꯁꯗꯦꯒꯤ ꯋꯦꯠꯅꯁꯗꯦ ꯈꯛꯇ ꯑꯩꯈꯣꯏꯗꯤ ꯀ꯭ꯂꯥꯁ ꯄꯤꯕꯀꯣ꯫
ꯑꯣ ꯑꯁ꯫ ꯑꯦ ꯑꯗꯨꯗꯤ ꯀꯃꯥꯏ ꯇꯧꯔ ꯂꯩꯕ꯭ꯔꯣ ꯕꯣꯔꯤꯡ ꯆꯨꯗꯕ꯭ꯔꯣ꯫
ꯑꯗꯨ ꯑꯗꯨꯝ ꯏꯃꯥꯟꯅꯕꯤꯒ ꯑꯗꯨꯝ ꯋꯥꯔꯤ ꯁꯥꯟꯅꯕ ꯃꯔꯛ ꯃꯔꯛꯇꯗꯤ ꯑꯗꯨꯒ ꯑꯇꯣꯞꯄ ꯀꯦꯝꯄꯥꯁꯇꯒꯨꯝꯕ ꯑꯗꯨꯝ ꯂꯥꯏꯔꯤꯛꯀꯨꯝꯕ ꯊꯤꯕꯗꯣ꯫ ꯑꯗꯨꯝꯃꯥꯏꯅ ꯆꯠꯄ ꯑꯗꯨ ꯑꯗꯨꯝ ꯇꯧꯋꯦ꯫
ꯑꯣ ꯂꯥꯏꯔꯤꯛ ꯄꯥꯕ ꯆꯠꯄꯒꯨꯝꯕ ꯇꯧꯕ꯭ꯔꯥ ꯅꯣꯏ ꯐꯥꯔꯁ ꯌꯔꯗꯒꯤ ꯑꯗꯨꯃꯥꯏꯅ ꯇꯧꯕ꯭ꯔꯣ꯫
ꯎꯝ ꯑꯩꯅꯗꯣ ꯑꯩꯁꯦ ꯃꯥꯁꯇꯔ ꯂꯣꯏꯔꯕꯅꯦꯕꯀꯣ꯫
ꯑꯥ꯫
ꯑꯩ ꯍꯧꯖꯤꯛꯇꯤ ꯁꯤ ꯇꯧꯕꯤꯕ ꯑꯗꯨꯒꯤ ꯒꯤꯅꯦ ꯑꯩꯅ ꯉꯁꯥꯏ ꯀꯩꯗꯣ ꯇꯧꯕꯩꯅꯦ꯫
ꯑꯣ ꯑꯣ꯫
ꯆꯤꯟꯊꯤꯕꯩꯅꯤ ꯑꯩꯅ
ꯏꯀꯥꯏꯕꯩꯔꯣꯕ ꯀꯥꯏꯗꯦ ꯀꯩꯅꯣ꯫ ꯐꯩꯅꯦ ꯑꯗꯨꯗꯤ꯫
ꯑꯗꯨꯒꯤ꯫ ꯀ꯭ꯂꯥꯁ ꯄꯤꯗꯦ ꯋꯦꯠꯅꯦꯁꯗꯦꯗꯁꯨ ꯃꯣꯏꯗꯤ ꯀ꯭ꯂꯥꯁ ꯄꯤꯗꯦ ꯑꯩꯈꯣꯏ ꯏꯊꯟ ꯏꯊꯟꯗ ꯑꯗꯨꯝ ꯇꯧꯖꯩꯕꯀꯣ꯫
ꯃꯣꯏꯁꯦ ꯀꯣꯔꯁ ꯋꯥꯛꯅꯦ ꯍꯥꯏꯔꯒ ꯀꯥ꯭ꯂꯁꯁꯨ ꯁꯨꯡ ꯄꯤ ꯄꯤꯕꯤꯗꯦ ꯑꯗꯣ ꯏꯊꯟ ꯏꯊꯟꯇ ꯇꯧꯕꯒꯤ ꯌꯥꯝ ꯋꯥꯏꯌꯦ ꯍꯩꯇꯦꯕ꯫ ꯍꯜꯂꯣ ꯑꯩꯗꯤ ꯅꯪꯒꯤ ꯈꯣꯟ ꯇꯥꯗ꯭ꯔꯦ ꯅꯪꯗꯤ ꯇꯥꯕ꯭ꯔꯥ꯫ ꯍꯥꯏꯗꯤ ꯉꯁꯥꯏꯗꯣ ꯏꯃꯥꯟꯅꯕꯤꯒ ꯋꯥꯔꯤ ꯁꯥꯟꯅꯕ ꯀꯥꯟꯗ ꯑꯩꯒꯤ ꯈꯣꯟꯗꯤ ꯇꯥꯕ ꯑꯩꯅ ꯃꯥꯅꯗꯤ ꯇꯥꯕ ꯑꯩꯅꯗꯤ ꯇꯥꯗꯕ꯫